ꯍꯜꯂꯣ ꯍꯜꯂꯣ
ꯍꯜꯂꯣ
ꯑꯣ ꯇꯥꯕ꯭ꯔꯣꯕ꯭ꯔꯣ
ꯍꯣꯏ ꯍꯧꯖꯤꯛꯤ ꯅꯪꯒꯤꯁꯦ ꯌꯥꯔꯤꯅꯤ ꯍꯣꯏ
ꯑꯣ ꯆꯥꯛ ꯆꯥꯔꯣ ꯀꯃꯥꯏꯅ ꯇꯧꯔ ꯂꯩꯔꯦ
ꯑꯗꯨ ꯆꯔ
ꯍꯥꯥ ꯆ ꯑꯣ ꯀ ꯏꯟꯁꯥꯡ ꯆꯥꯕꯤꯈꯔꯦ
ꯃꯁꯤꯍꯤꯗ ꯔꯦꯗꯤꯁꯒ ꯍꯪꯒꯥꯝ ꯁ꯭ꯋꯥꯏꯗ
ꯑꯣ
ꯀꯔꯤ ꯃꯊ
ꯔꯣꯗꯤ ꯑꯁ ꯑꯩꯁꯨ ꯉꯁꯤ ꯑꯩꯈꯣꯏ ꯏꯕꯣꯛ ꯈꯣꯏ ꯀꯔꯤ ꯑꯩꯈꯣꯏ ꯂꯥꯛꯄꯤꯒꯤꯀꯣ ꯆꯤꯀꯟ ꯆꯦ
ꯂꯣꯀꯦ ꯑꯣꯏꯒꯦꯔꯣ
ꯂꯀꯦꯟꯒꯤ ꯅꯦꯠꯇꯗ ꯂꯀꯦꯟꯒꯤ ꯐꯪꯗꯤ ꯍꯣꯏ ꯂꯣꯀꯦꯟ ꯒꯤ ꯐꯪꯗꯦ ꯑꯗꯣ ꯅꯪꯗꯤ ꯀꯔꯤꯔꯤ ꯇꯧ ꯂꯩꯔꯦ ꯀꯔꯤ ꯀꯔꯤ ꯊꯕꯛ ꯇꯧ ꯂꯩꯕ꯭ꯔꯣ
ꯑꯁ ꯑꯩꯗꯤ ꯏꯁꯇꯨꯗꯦꯟꯅꯤꯅꯦ
ꯑꯣ
ꯎꯝ
ꯅꯨꯡꯉꯥꯏꯔꯦꯍꯦ ꯀꯥꯏꯗ ꯇꯝꯕ ꯂꯩꯕ꯭ꯔꯣ ꯍꯧꯖꯤꯛ ꯀꯣꯂꯦꯖ ꯀꯥꯟ ꯂꯩꯕ꯭ꯔꯣ
ꯑꯩꯗꯣ ꯇꯨ ꯊꯥꯎꯖꯟ ꯇ꯭ꯋꯦꯟꯇꯤ ꯐꯣꯔꯗ ꯒ꯭ꯔꯦꯖꯨꯋꯌꯦꯁꯟꯗꯣ ꯏꯝꯐꯥꯜꯗ ꯖꯤ ꯑꯦꯝ ꯌꯨꯗ ꯀꯣ
ꯍꯣꯏ
ꯖꯤ ꯑꯦꯝ ꯌꯨ ꯈꯪ ꯅꯠꯇ꯭ꯔꯣ ꯅꯅꯥꯟ ꯃꯟꯖꯨꯔꯤꯗꯣ ꯑꯗꯨꯗ ꯒ꯭ꯔꯦꯖꯌꯦꯁꯟ ꯇꯧꯕꯀꯣ
ꯍꯣꯏ
ꯑꯗꯨꯒ ꯍꯧꯖꯤꯛꯇꯤ ꯒ꯭ꯔꯦꯖꯨꯁꯟ ꯑꯣꯏꯔꯦ
ꯑꯣ
ꯒ꯭ꯔꯦꯖꯨꯌꯦꯁꯟ ꯂꯣꯏꯔꯒ ꯍꯧꯖꯤꯛꯇꯤ ꯑꯦꯛꯖꯥꯝꯒꯨꯝꯕ ꯑꯦꯛꯖꯥꯝꯒꯨꯝꯕ ꯃꯆꯥ ꯃꯆꯥ ꯊꯥꯒꯦꯅꯀꯣ
ꯎꯝ
ꯈꯔ ꯄ꯭ꯔꯤꯄꯦꯔꯦꯁꯟ ꯇꯧꯔꯒ ꯂꯩꯌꯦ ꯑꯩꯗꯤ
ꯌꯥꯝ ꯅꯨꯡꯉꯥꯏꯔꯦꯅꯦ ꯑꯁ꯭ꯋꯥꯏꯗ ꯂꯩꯔꯝꯒꯅꯤꯀꯣ ꯅꯣꯏꯗꯤ
ꯑꯩꯁꯨ ꯑꯥꯎꯠꯁꯥꯏꯠꯇ ꯂꯩꯇꯦ ꯑꯩꯁꯨ ꯁꯤ ꯃꯅꯨꯡꯗ ꯂꯩꯌꯦ ꯑꯩꯈꯣꯏ ꯏꯁꯇꯦꯠꯇ
ꯑꯣ
ꯈꯪꯗꯔꯦ ꯑꯩꯈꯣꯏꯗꯤ ꯑꯗꯨꯝ ꯌꯨꯝꯗ ꯑꯗꯨꯝ ꯀꯩ ꯍꯥꯏꯁꯤꯔꯥ ꯐꯖꯅ ꯂꯩꯔꯦ
ꯌꯨꯝꯗ ꯂꯩꯕ꯭ꯔꯣ ꯅꯪꯗꯤ
ꯍꯣꯏ ꯌꯨꯝꯗ ꯂꯩꯌꯦ
ꯅꯣꯏ ꯐꯦꯃꯤꯂꯤꯁꯦ ꯃꯤ ꯀꯌꯥ ꯁꯨꯒꯦ
ꯑꯩꯈꯣꯏ ꯃꯤ ꯃꯉꯥꯒꯣ ꯑꯩꯈꯣꯏ ꯏꯃꯥ ꯄꯥ ꯍꯥꯏꯔꯒ
ꯑꯣ ꯅꯪꯒꯤ ꯅꯪꯒꯤ ꯏꯅꯧ ꯅꯨꯨꯄꯥꯒꯨꯝꯕ ꯏꯅꯧ ꯅꯨꯨꯄꯤꯒꯨꯝꯕ ꯂꯩꯕꯔꯣ
ꯍꯣꯏ ꯍꯣꯏ ꯑꯩꯅ ꯑꯍꯟ ꯑꯣꯏꯕꯀꯣ ꯑꯗꯨꯒ ꯍꯣꯏ ꯍꯣꯏ ꯑꯗꯨꯒ ꯏꯅꯥꯎꯅꯨꯄꯤ ꯑꯃ ꯏꯅꯥꯎꯅꯨꯄꯥ ꯑꯃ
ꯑꯆꯥ ꯑꯁ ꯑꯩꯈꯣꯏꯗꯤ ꯃꯤ ꯌꯥꯝꯃꯤꯗ
ꯑꯁ ꯃꯤ ꯌꯥꯝꯕꯅ ꯅꯨꯡꯉꯥꯏꯕꯅꯦ
ꯁꯨꯃꯅꯄꯦ ꯍꯜꯂꯣ ꯀꯔ ꯐꯦ ꯍ ꯃꯊꯥꯏꯂꯥꯁꯕ
ꯑꯁ ꯃꯤ ꯌꯥꯕ ꯃꯥꯂꯤꯀꯣ ꯅꯣꯏ ꯕꯥꯔꯇꯤꯁꯦ
ꯑꯩꯈꯣꯏ ꯄꯥꯔꯇꯤꯔꯣ ꯑꯩꯈꯣꯏ ꯄꯥꯔꯇꯤꯁꯦ ꯈꯪꯇꯦꯅꯦ ꯉꯁꯤꯗꯣ ꯈꯔ ꯂꯥꯛꯄꯀꯣ ꯁꯤ ꯌꯨꯝꯗ ꯑꯩꯈꯣꯏ ꯌꯨꯝꯗ
ꯍꯣꯏ
ꯑꯗꯨꯗꯒꯤ ꯌꯥꯝ ꯋꯥꯔꯤ ꯁꯥꯔꯒ ꯂꯩꯅꯦ
ꯑꯣ
ꯌꯥꯝ ꯌꯥꯝ ꯗ꯭ꯔꯥꯏꯣ ꯌꯥꯝ ꯅꯨꯡꯉꯥꯏꯗ꯭ꯔꯣ
ꯍꯥꯥ
ꯕꯦꯛꯒ꯭ꯔꯥꯎꯟꯗꯣ ꯌꯥꯝ ꯅꯨꯡꯉꯥꯏꯗ꯭ꯔꯣꯅꯦ
ꯅꯪꯒꯤꯔꯣ
ꯑꯣꯏꯣꯏ
ꯍꯣꯏ ꯅꯪꯒꯤꯗꯣ ꯈꯔ ꯃꯈꯣꯟ ꯈꯔ ꯇꯥꯏꯌꯦꯀꯣ ꯍꯣꯏ ꯑꯗꯣ ꯅ ꯅꯪꯒꯤ ꯅꯪ ꯅꯪꯒꯤꯗꯔ ꯑꯩꯉꯣꯟꯗꯒꯤ ꯈꯅꯤꯉꯥꯛꯁꯨ ꯈꯔ ꯅꯨꯡꯉꯥꯏꯇꯕꯣꯟ ꯇꯧꯏꯅꯦ ꯅꯣꯡ ꯆꯨꯕ꯭ꯔꯣ ꯐꯥꯏꯚ ꯖꯤ ꯑꯣꯏꯕ꯭ꯔꯣ
ꯑꯩꯒ ꯇꯒꯤ ꯅꯦ ꯑꯩꯒꯤ ꯅꯦꯠꯇꯤ ꯕꯦꯔ ꯂꯩꯇꯦ ꯅꯪꯒꯤꯗꯤ ꯐꯥꯏꯚ ꯖꯤ ꯑꯣꯏꯕ꯭ꯔꯣ ꯅꯪꯁꯨ
ꯑꯦ ꯑꯩꯒꯤ ꯐꯥꯏꯚ ꯖꯤ ꯑꯣꯏꯗꯦ
ꯐꯣꯔ ꯖꯤꯔꯣ ꯑꯣ ꯑꯠꯆꯥ
ꯉꯁꯤ ꯅꯣꯡ ꯆꯨꯗ꯭ꯔꯣ ꯅꯣꯏ ꯅꯣꯏꯒꯤꯗꯣ
ꯍ ꯍ ꯑꯩꯈꯣꯏ ꯔꯨꯝꯗꯗꯤ ꯅꯣꯡ ꯆꯨꯗꯦꯗ ꯉꯁꯤꯁꯦ ꯑꯗꯨ ꯃꯝꯕꯗꯤ ꯃꯝꯃꯦꯕꯀꯣ
ꯑꯥ
ꯃꯝ꯭ꯔꯒꯂꯦ ꯍ ꯁꯤꯁꯦ ꯉꯁꯤꯒꯤ ꯋꯦꯗꯔꯗꯣ ꯂꯩꯕꯗꯣ ꯌꯥꯝ ꯅꯨꯡꯉꯥꯏ ꯌꯥꯝ ꯁꯥꯕꯁꯨ ꯅꯠꯇꯕ ꯌꯥꯝ ꯏꯪꯕꯁꯨ ꯅꯠꯇꯕꯀꯣ ꯔ
ꯍꯣꯏ ꯃꯥꯅꯤ ꯑꯁ ꯑꯩꯈꯣꯏ ꯀꯣꯟꯗꯗꯤ ꯅꯣꯡ ꯅꯣꯡ ꯇꯥꯏꯌꯦꯦ ꯍꯣꯏ ꯔꯣꯟꯗꯤꯗꯤꯀꯣ ꯍꯣꯏ ꯅꯣꯡ ꯆꯨꯑꯦ ꯑꯗꯨꯒ ꯊꯕꯛꯁꯨ ꯆꯠꯄ ꯌꯥꯗꯦ ꯑꯗꯨꯝ ꯂꯩꯔꯦ ꯌꯨꯝꯗ ꯊꯕꯛ ꯇꯧꯊꯣꯛ ꯇꯧꯁꯤꯟ ꯇꯧꯅꯤꯡꯉꯩꯁꯨ ꯅꯧꯅꯀꯣ
ꯍꯥꯏꯗꯤ ꯉꯁꯤꯗꯤ ꯉꯁꯤꯗꯤ ꯐ꯭ꯔꯤ ꯑꯣꯏꯅ ꯂꯩꯃꯜꯂꯦ
ꯉꯁꯤꯗꯤ ꯐꯖꯅ ꯔꯦꯁ ꯇꯧꯈ꯭ꯔꯦ ꯈꯪꯗꯦꯅ ꯍꯧꯖꯤꯛ ꯃꯇꯝꯁꯦ ꯂꯧ ꯃꯗꯧꯕ ꯌꯨꯏꯀꯣ
ꯂꯧꯒꯤ ꯊꯕꯛ ꯁꯨꯕ꯭ꯔꯥ ꯅꯣꯏꯁꯨ
ꯍꯣꯏꯁꯨ ꯑꯣꯏ ꯍꯣꯏ ꯂꯩꯇ꯭ꯦ ꯂꯩ ꯂꯧꯗ ꯀꯨꯝꯗ꯭ꯔꯗꯤ ꯑꯩꯈꯣꯏꯗꯤ ꯎ
ꯑꯗꯨꯁꯨ ꯑꯗꯨꯅꯁꯨ ꯐꯩꯦꯗ ꯍ ꯍꯣꯏ ꯊꯕꯛ ꯊꯕꯛ ꯊꯕꯛꯇꯣ ꯈꯔ ꯃꯤꯅ ꯂꯧꯁꯨ ꯇꯧꯕꯁꯨ ꯂꯩꯇꯕꯅꯤ ꯑꯗꯨꯒ ꯈꯔ ꯅꯏ ꯀꯔꯤ ꯍꯥꯏꯁꯤꯔꯣ ꯌꯨꯝꯒꯨꯝꯕ ꯃꯤꯁꯇ꯭ꯔꯤꯒꯤ ꯊꯕꯛꯀꯨꯝꯕ ꯁꯨꯕ ꯁꯨ ꯃꯤ ꯂꯩ ꯇꯕꯅꯤ ꯇꯣꯉꯥꯟ ꯇꯣꯉꯥꯟꯅ ꯂꯩꯒ ꯇꯧꯕꯅꯤꯗ ꯑꯗꯨꯗꯤ ꯄꯨꯟꯁꯤꯅꯤꯗ ꯅꯠꯇ꯭ꯔꯣ
ꯃꯥꯅꯦ
ꯃꯤ ꯈꯔꯅ ꯍꯣꯏ ꯊ ꯈꯔ ꯃꯤ ꯈꯔꯅ ꯊꯕꯛ ꯐꯖꯕꯗ ꯇꯧꯕ ꯃꯤ ꯈꯔꯅ ꯈꯔ ꯃꯤꯗꯤꯌꯝ ꯑꯣꯏꯕ ꯈꯔ ꯃꯤꯗꯜ ꯑꯣꯏꯕ ꯑꯗꯨꯒꯨꯝꯕ ꯊꯕꯛ ꯇꯧꯗꯧꯕꯅꯤꯅꯦ
ꯎꯝ ꯃꯥꯅꯤ ꯃꯥꯅꯤ ꯑꯗꯣ ꯅꯪ ꯗ ꯑꯦꯝ ꯌꯨꯗ ꯐꯣꯔꯇꯤꯟ ꯕꯦꯁ ꯑꯣꯏꯔꯗꯤ
ꯎꯝ
ꯑꯩꯈꯣꯏ
ꯁꯟ ꯐꯣꯔꯇꯤꯟ ꯍꯥꯏꯕ ꯇ꯭ꯋꯦꯟꯇꯤ ꯐꯣꯔ ꯍꯥꯏꯕꯀꯣ ꯅꯪꯀꯣ
ꯍꯣꯏ ꯇꯨ ꯊꯥꯎꯖꯟ ꯇ꯭ꯋꯦꯟꯇꯤ ꯐꯣꯔꯅꯦ ꯑꯩ ꯒ꯭ꯔꯦꯖꯨꯋꯦꯁꯟ ꯂꯧꯊꯣꯛꯄꯗꯀꯣ
ꯎꯝ ꯑꯩꯠꯇꯤꯟ ꯅꯥꯏꯟꯇꯦꯟꯇꯤꯟ ꯇ꯭ꯋꯥꯎꯇ ꯇ꯭ꯋꯦꯟ ꯊ꯭ꯔꯤ ꯇ꯭ꯋꯦꯟꯇꯤ ꯐꯣꯔ ꯇ꯭ꯋꯦꯟꯇꯤ ꯐꯣꯔ ꯑꯣꯏꯗꯤ ꯈꯪꯔꯝꯃꯣꯏ ꯑꯩꯈꯣꯏ ꯏꯃꯥꯟꯅꯕꯈꯣꯏ ꯇꯨ ꯊꯥꯎꯖꯟ
ꯅꯪꯗꯤ ꯏꯂꯗꯤ ꯀꯖ ꯇꯝꯒꯦ
ꯑꯩꯁꯨ ꯒ꯭ꯔꯦꯖꯨꯋꯦꯁꯟ ꯇꯧꯋꯦ ꯀꯤ ꯑꯦꯝ ꯌꯨꯗ
ꯗꯦꯝ ꯌꯨꯗ ꯌꯥꯃꯣ ꯌꯥꯃꯣꯨꯝ ꯀ꯭ꯤꯁ ꯀ ꯀꯔꯤꯁ
ꯑꯩꯈꯣꯏꯅ ꯁꯦꯀꯦꯟꯗꯔꯤꯅ ꯏꯀꯦꯗ ꯀꯥꯕ
ꯑꯣ ꯏꯀꯦꯗꯀꯣ ꯏ ꯀꯦ ꯈꯪꯉꯦ ꯍꯣꯏꯣ ꯈꯪꯉꯦ ꯑꯥ
ꯑꯗꯨꯒ ꯑꯗꯨꯗꯒꯤ ꯑꯃꯨꯛ ꯑꯗꯨꯗ ꯆꯠꯄ ꯅꯪ ꯅꯪꯗꯤ ꯅꯪ ꯁ꯭ꯀꯨꯜꯂꯤꯡ ꯀꯥꯏꯗ ꯀꯥꯕ꯭ꯔꯥ
ꯏꯂꯚꯦꯟ ꯊꯨꯌꯦꯜꯗꯤ ꯁꯦꯅꯥꯄꯇꯤꯗ ꯇꯧꯅꯦ ꯍꯥꯏꯁꯦ ꯁꯦꯅꯥꯄꯇꯤ ꯃꯣꯔꯕꯦꯁ ꯍꯥꯏꯅ ꯈꯪꯕ꯭ꯔꯣ ꯑꯗꯨꯗ ꯇꯧꯋꯦ ꯑꯗꯨ ꯇꯧꯕ ꯂꯣꯏꯔꯒ ꯁꯤ ꯑꯩꯈꯣꯏꯒꯤ ꯅꯟ ꯃꯟꯖꯨꯔꯤꯗꯣ
ꯍꯣꯏ ꯍꯣꯏ ꯍꯣꯏ
ꯑꯗꯨꯗ ꯑꯦꯠꯃꯤꯁꯟ ꯇꯧꯋꯦ ꯑꯗꯨ ꯇꯧꯔꯒ
ꯑꯗꯣ ꯅꯣꯏꯔꯣꯝꯗꯁꯨ ꯁꯣ ꯋꯦꯗꯔꯗꯤ ꯈꯔ ꯅꯨꯡꯉꯥꯏꯕ ꯃꯥꯜꯂꯦꯀꯣ ꯑꯩ ꯅꯍꯥꯟꯃꯨꯛ ꯀꯣꯏꯕ ꯆꯠꯂꯦ
ꯋꯦꯗꯔꯗꯤ ꯑꯗꯨꯝ ꯅꯨꯡꯉꯥꯏꯕꯅꯤ ꯍꯣꯏ
ꯎꯝ ꯑꯗꯨꯒ ꯅꯣꯏ ꯕꯖꯥꯔ ꯑꯗꯨꯒ ꯀꯩꯅꯣ ꯕ ꯃꯅꯥꯛꯇ ꯏꯁ꯭ꯇꯦꯗꯤꯌꯝ ꯂꯩꯕꯗꯣ
ꯑꯥ
ꯏꯁꯇꯦꯗꯤꯌꯝ ꯏꯁꯇꯦꯗꯤꯌꯝ ꯍꯥꯏꯁꯦ ꯇꯥꯐꯨꯔꯥꯝ ꯂꯩꯕꯗꯣ ꯈꯪꯉꯤꯀꯣ ꯑꯗꯣ ꯑꯗꯣ ꯅꯣꯏ ꯈꯨꯟꯒ ꯂꯥꯞꯅꯕ꯭ꯔꯥ ꯅꯠꯇ꯭ꯔꯒꯅ ꯅꯪꯅꯕ꯭ꯔꯥ
ꯑꯩꯈꯣꯏ ꯑꯗꯨꯗꯒꯤ ꯀꯤꯂꯣꯃꯤꯇꯔ ꯐꯤꯐꯇꯤꯟ ꯀꯤꯂꯣꯃꯤꯇꯔꯒꯨꯝꯕ ꯂꯩꯕꯅꯦ ꯑꯩꯈꯣꯏ ꯈꯨꯟꯒ ꯑꯗꯨ ꯑꯗꯨꯀ ꯅꯪ ꯍꯥꯏꯕ ꯃꯐꯝꯗꯣ
ꯑꯣ ꯑꯣ
ꯌꯥꯝꯄ ꯌꯥꯝ ꯂꯥꯛꯄꯗꯤ ꯅꯠꯇꯦ
ꯑ ꯑꯩꯈꯣꯏ ꯏꯃꯥꯟꯅꯕꯈꯣꯏꯁꯨ ꯌꯥꯝ ꯂꯩꯕꯅꯦ ꯑꯩꯈꯣꯏ ꯁ꯭ꯀꯨꯜ ꯀꯥꯃꯤꯟꯅꯕꯀꯣ ꯅꯣꯏꯒ ꯆꯃꯤꯟꯅꯕꯀꯣ
ꯑꯣ
ꯍꯣꯏ ꯁ꯭ꯀꯨꯜ ꯀꯥꯎꯟꯗꯨꯅꯁꯨꯣ
ꯑꯥ
ꯅꯣꯏꯒꯤ ꯇ꯭ꯔꯥꯏꯠꯀꯤꯗꯣ
ꯑ
ꯑꯩꯈꯣꯏ ꯀꯅ ꯀꯌꯥꯕ ꯃꯇꯝꯗ ꯀꯣ ꯃꯤ ꯌꯥꯝ ꯈꯪꯅꯕꯅꯦ ꯑꯗꯨꯒ ꯆꯠꯁꯨ ꯆꯠꯄꯅꯤ ꯅꯣꯏ ꯈꯨꯟ ꯅꯪ ꯍꯣꯏ ꯈꯨꯆꯦꯛ ꯈꯪꯗꯕꯒꯤꯅꯤ ꯍꯧꯖꯤꯛ ꯋꯥꯔꯤꯕꯀꯣ
ꯃꯥꯅꯦ ꯃꯥꯅꯦ
ꯎꯝ ꯑꯗꯨ ꯆꯠꯂꯦ ꯑꯗꯨꯒ ꯀꯩꯅꯣ ꯌꯥꯝ ꯀꯣꯏꯐꯝꯁꯨ ꯂꯩꯅꯤ
ꯎꯝ ꯎꯝ ꯑꯁ ꯉꯁꯤꯒꯤ ꯋꯦꯗꯔꯁꯦ ꯌꯥꯝ ꯅꯨꯡꯉꯥꯏꯅꯦ ꯃꯁꯤꯁꯤ ꯑꯍꯣ ꯄꯠꯁꯦ ꯑꯗꯨꯏꯁꯦ ꯃꯄꯥꯟꯗ ꯐꯥꯝꯂꯒ ꯂꯩꯌꯦꯕꯀꯣ
ꯑꯣ
ꯋꯦꯗꯔꯁꯦ ꯄꯨꯔꯥ ꯅꯨꯡꯉꯥꯏꯅꯦ ꯌꯥꯝ ꯋꯤꯟꯇꯔꯒꯤ ꯋꯤꯟꯇꯔꯒꯤ ꯋꯦꯗꯔꯗ ꯂꯩꯌꯦꯅꯦ ꯍꯧꯖꯤꯛꯁꯦ ꯁꯀꯥꯏꯗꯣ ꯌꯥꯝ ꯌꯥꯝ ꯁꯤꯡꯉꯦꯅꯦ
ꯎꯝ ꯅꯪꯗꯤ ꯍꯧꯖꯤꯛ ꯑꯗꯨꯒꯤ ꯃꯐꯝꯗ ꯑꯗꯨꯝ ꯂꯩꯔꯝꯒꯅꯤꯀꯣ ꯌꯨꯝ ꯆꯠꯇꯦꯀꯣ
ꯍꯣꯏ ꯑꯁꯤ ꯑꯩꯈꯣꯏ ꯏꯁꯇꯦꯠꯇ ꯑꯗꯨꯝ ꯂꯩꯗꯤꯗꯦ ꯌꯥꯏꯁꯨ ꯍꯧꯖꯤꯛ ꯑꯣ ꯍꯧꯖꯤꯁꯦ
ꯑꯗꯨ ꯂꯩꯕꯗꯣ ꯅꯣꯏ ꯅꯣꯏ ꯌꯨꯝ ꯅꯣꯏ ꯌꯨꯝ ꯂꯩꯕꯒꯤꯔꯥ ꯀꯃꯥꯏꯨꯝ ꯕꯣꯔꯥ ꯂꯩꯕ꯭ꯔꯥ ꯅꯠꯇ ꯌꯨꯝꯕꯣ
ꯑꯩꯁꯦ ꯍꯧꯖꯤꯛꯁꯦ ꯌꯨꯝꯗ ꯂꯩꯇꯦ ꯑꯩꯁꯦ ꯍꯧꯖꯤꯛ ꯃꯤꯒꯤ ꯔꯗ ꯂꯩ ꯍꯣꯏ ꯔꯥꯗ ꯂꯩ ꯎꯝ ꯑꯦꯒꯤꯅꯧꯄ ꯐꯦꯃꯤꯂꯤ ꯅꯠꯇꯦ ꯑꯩꯈꯣꯏ ꯑꯩꯈꯣꯏ ꯁꯤꯕꯂꯤꯡ ꯑꯗꯨꯝ ꯂꯩꯌꯦ ꯀ꯭ꯔꯤꯃꯁ ꯗ
ꯅꯣꯏ ꯁꯤꯕꯂꯤꯡꯗꯣ ꯃꯤ ꯀꯌꯥ ꯉꯥꯏꯕ
ꯑꯩꯈꯣꯏꯗꯣ ꯃꯤ ꯌꯥꯝꯃꯦ ꯈꯔ
ꯃꯤ ꯌꯥꯝꯕꯅ ꯅꯨꯡꯉꯥꯏꯕꯅꯤꯗ
ꯈꯪꯗꯦꯗ
ꯌꯥꯝꯗꯕꯒꯤ ꯃꯤ ꯑꯃ ꯑꯅꯤ ꯆꯠꯊꯣꯛꯈ꯭ꯔꯗꯤꯀꯣ
ꯃꯤꯈ꯭ꯔꯥ ꯅꯗꯤ ꯐꯇ ꯍꯥꯏ ꯃꯤꯈ꯭ꯔꯥꯅꯦꯗꯤ ꯇꯦ ꯍꯥꯏ ꯍꯥꯏꯌꯥꯝ ꯍꯥꯏ ꯍꯥꯏ
ꯈ꯭ꯋꯥꯏꯗꯒꯤ ꯐꯕꯗꯤ ꯃꯤ ꯌꯥꯝꯕꯅ ꯐꯕꯅꯦ
ꯍ
ꯍꯧꯖꯤꯛ ꯃꯤꯁꯤꯡꯅ ꯍꯥꯏꯔꯤꯁꯦ ꯀꯩꯅꯣ ꯀꯔꯤ ꯍꯥꯏꯁꯤꯔꯥ ꯐꯦꯃꯤꯂꯤ ꯄꯨꯕ ꯉꯝꯗ꯭ꯔꯗꯤ ꯃꯤ ꯌꯥꯝꯕꯁꯦ ꯕꯦꯔꯥꯟ ꯍꯥꯏꯕꯗꯣ ꯑꯗꯨꯒꯤ ꯑꯗꯨꯒꯤꯅꯦꯕ ꯑꯗꯨ ꯂꯩꯔꯁꯨ ꯑꯗꯨ ꯀ ꯀꯔꯤꯁꯨ ꯅꯠꯇꯦꯗ ꯃꯤ ꯌꯥꯝꯕꯅ ꯈ꯭ꯋꯥꯏꯗꯒꯤ ꯐꯕꯗꯤ
ꯎꯝ ꯅꯣꯏ ꯔꯨꯝꯁꯦ ꯍꯧꯖꯤꯛ ꯂꯥꯏ ꯂꯥꯛꯄ꯭ꯔꯣ ꯀꯃꯥꯏ ꯂꯩꯒꯦ
ꯍꯣꯏ ꯂꯥꯛꯄꯨꯗꯤꯩ ꯑꯗꯨꯝ ꯔꯤꯒꯨꯂꯔ ꯑꯣꯏꯌꯦ ꯑꯩꯈꯣꯏ ꯈꯨꯜꯗꯁꯨ
ꯑꯣ ꯅꯟꯦ ꯇꯨ ꯊꯥꯎꯖꯟ ꯇ꯭ꯋꯦꯟꯇꯤ ꯇ꯭ꯋꯦꯟꯇꯤ ꯋꯥꯟ ꯑꯗꯨ ꯁꯣꯏꯗꯔꯣ ꯅꯦꯠ ꯅꯦꯠꯀꯨꯝꯕꯁꯨ ꯌꯥꯝ ꯅꯨꯡꯉꯥꯏꯇ ꯍꯦ ꯍꯥꯏꯌꯦ ꯅꯣꯏꯔꯣꯝꯁꯦ ꯍꯧꯖꯤꯛꯇꯤ ꯑꯗꯨꯝ ꯅꯨꯡꯉꯥꯏꯨꯔꯕꯣ
ꯅꯦꯠ ꯅꯨꯡꯉꯥꯏꯇꯕ ꯍꯥꯏꯕꯕꯨꯀꯣ ꯖꯒꯥ ꯖꯒꯥ ꯂꯩꯕꯀꯣ
ꯑꯣ
ꯖꯒꯥ ꯖꯒꯥ ꯂꯩꯕ ꯍꯧꯖꯤꯛ ꯑꯁ ꯑꯩꯈꯣꯏꯔꯣꯝꯗ ꯍꯥꯏꯔꯒ ꯂꯣꯏꯅ ꯐꯖꯕ ꯅꯠꯇꯕ ꯀꯣ ꯖꯒꯥ ꯖꯒꯥ ꯖꯒꯥ ꯂꯩꯕ ꯅꯨꯡꯉꯥꯏꯇꯕ ꯐꯣꯟꯗꯣ ꯍꯧꯖꯤꯛ ꯑꯩꯈꯣꯏ ꯂꯩꯕ ꯃꯐꯝꯗꯨꯗ ꯍꯧꯖꯤꯛ ꯐꯥꯏꯚ ꯖꯤ ꯄꯥꯎ ꯑꯄ ꯇꯧꯋꯦ ꯐꯥꯏꯚ ꯖꯤꯒꯤ ꯐꯣꯟ ꯄꯥꯏꯕꯁꯤꯡꯗꯤ ꯑꯗꯨꯝ ꯁꯞꯄꯣꯔꯠ ꯇꯧꯔꯦ
ꯑꯣ ꯅꯣꯏ ꯑꯌꯥꯝꯕꯅ ꯌꯨꯁ ꯇꯧꯕꯗꯣ
ꯖꯤꯑꯣ ꯑꯣꯏꯅ ꯌꯨꯁ ꯇꯔ꯭ꯔꯣꯏ ꯏꯌꯥꯔꯇꯦꯜ ꯑꯣꯏꯅ ꯌꯨꯁ ꯇꯧꯕ꯭ꯔꯥ ꯅꯣꯏꯁꯦ ꯃꯤ ꯑꯌꯥꯝꯕꯁꯦ
ꯑꯌꯥꯝꯕꯅꯗꯤ ꯑꯗꯨꯝ ꯑꯦꯌꯥꯔꯇꯦꯜꯅꯀꯣ ꯄꯥꯏꯅꯕꯅꯤ ꯑꯗꯨ ꯑꯣꯏꯔꯁꯨ ꯀꯔꯤꯔꯥ